ꯍꯜꯂꯣ
ꯑ ꯇꯔ
ꯆꯥꯎꯧꯅ ꯂꯩꯒꯦ
ꯀꯝ ꯇ ꯍꯧꯗ
ꯇꯧ ꯇꯧꯗꯦ ꯍꯥꯏꯕ
ꯍꯥ
ꯀꯗꯧꯅ ꯂꯩꯒꯦ ꯍꯥꯏꯕ
ꯌꯥꯄꯤꯦ
ꯑꯦꯁ ꯑꯗꯤ ꯂꯦꯞꯄ ꯂꯦꯞꯗꯣ ꯍꯧꯖꯤꯛ ꯐꯥꯎꯜ ꯂꯦꯞꯄꯤꯔꯣꯑꯣ
ꯅꯠꯇ ꯊꯧꯒꯂꯨ ꯍꯦꯂꯤ ꯑꯞꯄ ꯑꯃ
ꯗꯦ ꯄ ꯇꯪ ꯅꯪꯒꯤ ꯃꯔꯛ ꯃꯔꯛꯇꯁꯨ ꯐꯝꯃꯨ ꯕꯔꯥꯛ ꯕꯔꯥꯛꯗꯨꯁꯨ ꯐꯝꯃꯣ ꯂꯦꯃꯟ ꯅꯪ ꯄꯥꯅꯤꯁꯃꯦꯟ ꯄꯤꯔꯤꯕ꯭ꯔꯥ
ꯑꯥ
ꯑꯦ ꯐꯃꯗꯤ ꯅꯣꯏꯔꯣꯏꯗ꯭ꯔꯣ ꯑꯗꯨ ꯂꯦꯞꯄꯛꯄꯗꯨꯁꯨ ꯆꯠꯂꯤꯅꯦ
ꯏꯁ ꯅꯣꯏꯣꯏ ꯅꯣꯏꯈꯠꯂꯛꯀꯦ ꯇꯧꯔꯛꯑꯗꯤ ꯅꯪ ꯑꯃꯨꯛ ꯂꯦꯞꯈꯠꯂꯣ ꯑꯃꯨꯛ ꯆꯠꯂꯣ
ꯎꯝ ꯇꯜꯦ ꯚ ꯑꯩ ꯑꯗꯨꯝ ꯆꯠꯀꯦꯔ ꯑꯗꯨꯝ ꯌꯥꯡ ꯈꯪꯗꯦ ꯅꯣꯏꯔ
ꯑꯗꯨꯗꯅ ꯐꯔ ꯍꯥꯏꯗꯅꯣ
ꯇꯂꯦ
ꯇꯖꯅꯨ ꯇꯖꯅꯨ
ꯇꯂꯦ ꯇꯂꯦ ꯇꯂꯦ ꯇꯂꯦ
ꯉꯁꯥꯏ ꯏꯁꯥ ꯌꯥꯝ ꯐꯖꯔꯒ ꯆꯨꯝꯗꯔꯛꯑꯏꯅ ꯍꯥꯏꯕꯗ ꯅꯁꯥ ꯏꯁꯛ ꯌꯥꯝ ꯐꯖꯔꯒ ꯅꯪ ꯊꯖꯁꯦ ꯅꯪ ꯅꯪ ꯊꯖꯁꯦ ꯀꯗ ꯂꯩꯕ꯭ꯔꯥ ꯍꯥꯏꯔꯀꯥꯟꯗ ꯑ ꯂꯣꯏꯅꯃꯛ ꯊꯤꯗ ꯅꯪ
ꯊꯤꯕꯅꯦ
ꯀꯂ
ꯍꯍꯥꯍꯥꯍꯍꯥꯍꯥ ꯀꯩꯅꯣ ꯏꯅꯦ ꯐꯥꯏ ꯂꯧꯔꯣ
ꯑꯍ
ꯑꯩꯅ ꯑꯃꯨꯛ ꯐꯚꯥꯏꯔ ꯂꯧꯈꯠꯂꯛꯀꯅꯤꯁꯦ
ꯎꯝ ꯎꯝ ꯑꯁ ꯐꯥꯏ ꯑꯩꯉꯣꯟꯗꯗꯤ ꯂꯧꯕ ꯌꯥꯔꯣꯏ ꯑꯩꯃꯣꯟꯗ ꯂꯧꯕ ꯃꯤꯁꯤ ꯑꯩꯉꯣꯟꯗ ꯂꯧꯕ ꯃꯤꯁꯤꯡꯗꯗꯤ ꯕꯨꯗꯨ ꯐꯥꯏ ꯂꯧꯔꯛꯀꯅꯤ ꯑꯩꯅ ꯋꯦꯗ ꯐꯥꯏꯜꯧꯔꯛꯑꯗꯤ ꯀꯌꯥꯃꯨꯛ ꯇꯥꯔꯅꯤ ꯍꯡꯀ ꯆ ꯀꯗ꯭ꯔꯣ ꯌꯦꯡꯁꯦ ꯅꯨꯡꯃꯥꯏꯖ ꯀꯗꯥꯥꯏ ꯋꯥꯏꯗ
ꯈꯪꯗꯦꯗ ꯃꯐꯝ ꯀꯔꯥꯏꯖꯁꯤ ꯈꯂꯦ
ꯀꯩꯅꯣ ꯃꯨꯝꯗ ꯆꯠꯂꯣ
ꯀꯔꯥꯏꯗ
ꯀꯩꯅꯣ ꯚꯟꯅ ꯀꯩꯅꯩꯅꯣꯒꯤ ꯀꯩꯅꯩꯅꯣ ꯀꯩꯅꯣꯒꯤ ꯀꯩꯅꯩꯅꯣꯗ ꯆꯂꯣ
ꯑꯣ ꯀꯩꯅꯣꯒꯤ ꯀꯩꯅꯣꯗꯣ ꯑꯣ ꯐꯖꯕꯅꯤꯀꯗꯣ ꯃꯐꯝꯗꯣ
ꯀꯩꯅꯣ ꯂ ꯆꯂꯣꯅꯨꯡꯉꯦ ꯎꯝ ꯆꯠꯈ꯭ꯔꯥꯕ꯭ꯔꯥ
ꯆꯠꯈ꯭ꯔꯦ ꯅ ꯃ ꯐꯐꯝꯗꯣ ꯐꯖꯕꯅꯦ ꯃꯤ ꯌꯥꯝ ꯆꯠꯅꯔꯗꯏꯅꯦ
ꯌꯥꯝ ꯆꯅꯩ ꯍꯥꯏꯌꯦ ꯎꯝ
ꯎꯝ ꯑꯗ ꯚꯥꯏꯔꯦꯜꯒ ꯌꯥꯝ ꯆꯠꯂꯤꯕꯅꯦ ꯑꯗꯨꯒꯤ ꯑꯗꯨꯒꯤ ꯃꯐꯝꯗꯣ
ꯎꯝ ꯑꯗꯨꯗ ꯅꯪ ꯉꯁꯤ ꯀꯔꯤ ꯊꯣꯡꯕ ꯆꯥꯕ꯭ꯔꯥ
ꯀꯥꯡꯁꯣꯏ ꯑꯃꯒ ꯁꯤꯡꯖꯨ ꯑꯃꯒ
ꯏꯁ ꯅꯩꯅꯔ ꯑꯋꯥ ꯑꯃ ꯄ ꯇꯣ ꯇ ꯇꯧ ꯌꯥꯗ꯭ꯔꯣ ꯉꯁꯤꯁꯦ ꯊꯥꯡꯖꯥꯅꯤ ꯊꯥꯡꯖꯥꯅꯤ ꯑꯍꯥꯎ ꯑꯍꯥꯏꯎ ꯍꯥꯒꯗꯕꯅꯤ ꯑꯁ ꯑꯩꯗꯤ ꯊꯤꯕ ꯆꯥꯏ ꯑꯩ ꯌꯦꯟꯁꯥꯡ ꯆꯥꯗ ꯉꯁꯤ ꯊꯔꯣꯏ ꯊꯣꯡꯕꯤꯕꯒꯤ
ꯇꯣ ꯊꯣꯡ ꯆꯥꯕ ꯍꯩꯇ꯭ꯔꯣ
ꯑꯁ ꯊ ꯌꯣꯠꯄ ꯌꯥꯠ ꯑꯁꯦꯡꯕꯒꯤꯩ ꯊ ꯊꯔꯣꯏ ꯆꯥꯗꯤ ꯌꯣꯠꯄ ꯌꯥꯤ ꯊꯔꯣꯏ
ꯊꯔꯣꯢ ꯊꯣꯡꯕ ꯍꯥꯎꯕꯅꯤꯅꯦ
ꯎꯝ ꯑꯩ ꯃꯤꯅꯗꯤ ꯑꯗꯨꯝ ꯍꯥꯏꯔꯦ ꯂꯥꯅꯤꯗ ꯑꯩꯗꯤ ꯊꯔꯥꯛ ꯆꯥꯅꯤꯡꯉꯤ
ꯀꯕꯥ
ꯆꯥꯅꯤꯡꯗꯦ ꯍꯥꯏꯕ ꯊꯔꯣꯏꯗꯣ ꯆꯥꯕꯁꯨ ꯌꯥꯗꯦ ꯏꯟ ꯌꯣꯠꯄ ꯌꯥꯗꯦ ꯌꯁꯟ ꯂꯩ ꯇꯤꯟ ꯎꯝ ꯌꯁꯥꯏ ꯂꯩ ꯇꯤꯟ ꯊꯔꯥ ꯀꯦ ꯇꯧꯋꯦ
ꯍꯩꯅꯗꯕꯒꯤꯔꯣ
ꯎꯝ ꯎꯝ
ꯀꯩꯒꯤ ꯍꯩꯅꯗ꯭ꯔꯤꯕ ꯑꯗꯨꯛ ꯍꯥꯎꯕꯗꯨꯕꯣ
ꯑꯉꯥꯡ ꯑꯣꯏꯔꯤꯀꯥꯟ ꯈꯔ ꯆꯥꯔꯝꯃꯦ ꯑꯗꯨ ꯃꯇꯨꯡ ꯀꯣꯡꯕ꯭ꯔꯦꯝꯂꯥ
ꯑꯩꯈꯣꯏ ꯀꯣꯡꯒ꯭ꯔꯦꯡ ꯍꯥꯏꯕ꯭ꯔꯥ ꯀꯩꯅꯣ ꯍꯥꯏꯗ꯭ꯔꯦꯅꯦ ꯊꯔꯣꯏꯒꯨꯝꯕꯗꯣ ꯄꯥꯈꯗꯣ
ꯄꯥꯛꯄꯥꯛ ꯑꯥ ꯆꯥꯗ ꯑꯗꯨꯁꯨ
ꯑꯗꯨ ꯍꯥꯎꯕꯅꯤꯅꯦ ꯑꯗꯨꯗ ꯎꯈꯤꯗꯕ ꯀꯨꯏꯔꯦ
ꯑꯄꯥꯛꯄ ꯃꯆꯤꯟ ꯃꯆꯤꯟ ꯆꯥꯎꯕꯗꯨ ꯀꯣ
ꯃꯆꯤꯟꯒ ꯇꯨꯝꯕꯗꯣ ꯑꯗꯨ ꯐꯛꯑꯒꯒ ꯃꯅꯨꯡꯗ ꯊꯔꯣꯏꯒꯨꯝ
ꯑ ꯑꯩ ꯇ꯭ꯔꯥꯏ ꯇꯧꯋꯦ ꯅꯍꯥꯟꯗꯣ ꯑꯁ ꯄꯀꯨꯝꯗꯣ ꯑꯃꯨꯛꯀ ꯍꯟꯅ ꯇ꯭ꯔꯥꯏ ꯇꯧꯅꯤꯡꯉꯦ ꯀꯩꯅꯣꯔꯣꯝꯅ ꯌꯥꯝꯝ ꯂꯩꯏꯕꯅꯦ ꯄꯣꯡꯖꯤꯡ ꯀꯄꯤꯇꯣꯟ ꯑꯦ
ꯎ ꯍ ꯍ
ꯑꯩ ꯍꯥꯏꯗꯤ ꯐꯤꯂꯝ ꯑꯃꯅꯤꯡꯅꯦꯍꯦ ꯋꯥꯡꯖꯤꯡꯒꯤ ꯋꯥꯡꯃꯥ ꯋꯥꯡꯃꯥ ꯍꯥꯏꯕꯗꯣ
ꯎ
ꯅꯣ ꯀ
ꯎ
ꯑꯗꯨꯗꯦꯟ ꯃꯈꯥꯔꯣꯝꯒꯤꯗꯣ
ꯎꯝ
ꯑꯥ ꯃꯈꯥꯔꯣꯝꯒꯤꯗꯣ ꯌꯥꯝꯅ ꯂꯩꯕꯅꯦ ꯑꯗꯨ ꯔꯣꯝꯒꯤꯗꯣ ꯊꯥꯎꯗꯨꯗ ꯑꯁ ꯑꯗꯨꯁꯨ ꯌꯣꯠꯄ ꯀꯩꯅꯣ ꯇꯧꯋꯤꯗ ꯑꯩꯅ ꯍꯥꯟꯅ ꯇꯥꯡ ꯇꯥꯡꯉꯤꯍꯦ
ꯑꯗꯨꯅꯤ ꯍꯥꯏꯗꯤ ꯎꯒꯤꯗ ꯎ ꯌꯥꯝꯅ ꯀꯨꯏꯔꯦꯕ ꯎꯗꯕ ꯍꯥꯏꯗꯤ ꯍꯥꯟꯅꯗꯤ ꯑꯗꯨꯝ ꯇꯨꯔꯦꯜꯒꯨꯝꯕꯗ ꯎꯏ ꯐꯪꯉꯤꯅ ꯑꯗꯨꯣ ꯍꯧꯖꯤꯛꯇꯤ ꯃꯤ ꯀꯅꯥꯁꯨ ꯇꯔꯤꯦ ꯀꯨꯝꯅꯗ꯭ꯔꯦꯅꯦ
ꯎꯝ
ꯑꯗꯒꯤ ꯐꯪꯕ꯭ꯔꯣ ꯐꯪꯕ꯭ꯔꯥ ꯐꯪꯗꯕ꯭ꯔꯥꯗꯤ ꯈꯪꯗꯦ
ꯐꯪꯅꯤ ꯐꯪꯉꯦ ꯑꯩ ꯀꯩꯅꯣꯗ ꯎꯝ ꯎꯝ ꯎꯝ ꯐꯪꯅꯤ ꯐꯪꯅꯤ ꯑꯀꯨꯝꯗꯣ ꯎꯈꯤꯗꯕ ꯀꯨꯏꯔꯦ ꯍꯥꯏꯅ ꯆꯍꯤ ꯇꯔꯥ ꯀꯨꯟꯃꯨꯛ ꯁꯨꯔꯝꯕꯅꯤ ꯆꯍꯤ ꯇꯔꯥ ꯀꯨꯟ ꯑꯦ ꯆꯍꯤ ꯇꯔꯥꯃꯉꯥꯃꯨꯛ ꯑꯣꯏꯔꯝꯝꯕꯅꯤ ꯎꯈꯤꯗꯕꯗꯨ ꯎꯈꯤꯗꯕ ꯀꯨꯏꯔꯦ ꯍꯥꯏꯅ ꯅꯍꯥꯟꯗ ꯑꯣꯏꯔ ꯂꯩꯌꯦ ꯂꯨꯄꯥ ꯌꯥꯡꯈꯩꯒꯤ ꯄꯤꯁ ꯇꯔꯨꯛꯇꯧꯕꯤꯌꯦ
ꯂꯨꯄꯥ ꯌꯥꯡꯈꯩꯒꯤ ꯄꯤꯁ ꯇꯔꯣ
ꯎꯝ
ꯀꯔꯣꯗꯅꯦ ꯤꯁ ꯇꯔꯨꯛꯇꯨꯔꯤ ꯀꯃꯥꯏ ꯆꯪꯒꯦ ꯐꯨꯠꯒ ꯆꯥꯕ꯭ꯔꯣ
ꯑꯩ ꯑꯩꯗꯤ ꯌꯥꯝ ꯅ ꯂꯧꯅꯤꯡꯕꯅꯦ ꯆꯥꯕ ꯐꯪ ꯑꯉꯥꯡ ꯑꯣꯏꯔꯤꯀꯥꯟꯗ ꯎꯍꯧꯕꯗꯣ ꯑꯩꯗꯤ ꯃꯅꯨꯡꯗ ꯌꯥꯝꯥ ꯂꯩꯔꯝꯒꯗ꯭ꯔꯥ ꯐꯅ ꯂꯩꯔꯝꯒꯗ꯭ꯔꯥ ꯍꯥꯏꯅ ꯄꯥꯥꯏꯡ ꯀꯥꯏꯒꯤ ꯇꯔ ꯄꯨꯔꯕ
ꯎ
ꯐꯨꯜꯂꯒ ꯈꯠꯇꯣꯛꯑ ꯀꯥꯗꯗꯤ ꯐꯂꯕ ꯆꯥꯡ ꯆꯝꯕ
ꯁꯥꯎꯔꯝꯃꯅꯤ ꯑꯗꯨꯗꯤ ꯃꯍꯥꯎ ꯃꯍꯥꯎꯕꯨ ꯈꯪꯍꯧꯕ꯭ꯔꯣ
ꯑꯁ ꯑꯩꯗꯤ ꯀꯩꯅꯣ ꯑꯩ ꯈꯣꯡꯒ꯭ꯔꯥꯎꯁꯦ ꯅꯨꯡꯉꯥꯏꯇꯦꯗ
ꯎꯝ ꯤꯁꯇꯔꯨ ꯈ ꯇꯑ ꯅ
ꯌꯥꯝ ꯅꯣꯛꯅꯤꯡꯕꯅꯤ ꯑꯩ ꯑꯗꯨꯒꯤ ꯅꯨꯃꯤꯠꯇꯨ ꯑꯁ ꯑꯩꯗꯤ ꯂꯨꯄꯥ ꯌꯥꯡꯈꯩꯒꯤ ꯑꯁ ꯃꯅꯨꯡꯗ ꯌꯥꯝ ꯂꯩꯔꯝꯒꯅꯤ ꯍꯥꯏꯅ ꯄꯨꯔꯛꯄ ꯤꯁꯇꯔ ꯄꯊꯔ
ꯈꯤꯔꯦꯗꯤ ꯂꯩ ꯏ ꯑꯁ ꯄꯂꯦꯅ
ꯄꯤꯁꯇꯔ ꯎꯇꯔ ꯍꯦꯃꯟꯇ꯭ꯔꯃꯁ
ꯇꯥꯡꯕ ꯉꯔꯥꯡꯕꯨꯅꯦ ꯑꯗꯨꯗꯤꯦ ꯑꯩꯁꯨ ꯈꯪꯗꯦ ꯑꯥ ꯃꯈꯥꯔꯣꯝ ꯑꯥ ꯃꯈꯥꯔꯣꯝꯗꯗꯤ ꯌꯥꯝ ꯂꯩꯕꯅꯦ ꯁꯤ ꯀꯩꯅꯣ ꯑꯌꯥ ꯑꯥ ꯑꯥ ꯁꯠꯃꯦ ꯏꯅꯥꯪ ꯑꯗꯨꯗ ꯅꯨꯡꯉꯥꯜꯂꯔꯀ ꯑꯁꯤꯗ
ꯑꯩꯈꯣꯏ ꯇꯨꯔꯦꯜꯗꯨ ꯀꯨꯝꯃꯨ ꯀꯨꯝꯃꯨ
ꯅꯪ ꯇꯨꯔꯦ ꯅꯪ ꯇꯨꯔꯦꯟꯗꯣ ꯀꯨꯝꯕ ꯉꯝꯒꯗꯣꯏꯔꯥꯅꯦ ꯑꯗꯨ ꯇꯨꯔꯦꯟꯗꯣ ꯅꯣꯏ ꯇꯨꯔꯦꯟꯗꯣ
ꯉꯝꯃꯤꯅ ꯏꯔꯣꯏꯅ ꯑꯗꯨꯝ
ꯏꯁꯅ ꯏꯔꯣꯏꯕ ꯍꯩꯕ꯭ꯔꯅꯦ
ꯍꯥꯏꯅ
ꯎ
ꯀꯃꯥꯅ ꯌꯥꯝꯅ ꯆꯩꯑ ꯐꯨꯔꯛꯑ ꯌꯥꯝꯅ ꯏꯔꯣꯏꯕꯒꯤ
ꯎꯝ
ꯑꯁꯝꯅꯦ ꯑꯩ ꯏꯅꯥꯎꯄꯥꯗꯣ
ꯎꯝ ꯎꯝ
ꯃꯥꯁꯨ ꯑꯉꯥꯡ ꯌꯥꯝꯅ ꯑꯣꯏꯔꯤꯉꯩꯗꯒꯤ ꯏꯔꯣꯏꯕ ꯑꯗꯨꯝ ꯍꯥꯏꯩꯔꯛꯑꯦꯕꯀꯣ ꯑꯗꯨꯝ ꯍꯥꯏꯗꯤ ꯑ ꯇꯨꯔꯦꯜꯗꯣ ꯍꯥꯏꯗꯤ ꯏꯁꯇꯤꯌꯔ ꯀꯩꯀꯩ ꯏꯁꯇꯤꯌꯔ ꯂꯩꯌꯦꯕꯀꯣ ꯏꯁ ꯆꯤꯌꯔꯗꯨ ꯌꯥꯝ ꯋꯥꯡꯅ ꯁꯥꯏꯕ ꯀꯥꯔꯛꯄꯕꯨ ꯑꯗꯨ ꯇꯨꯔꯦꯟꯗꯨꯗꯤ ꯌꯥꯝ ꯑꯃ ꯈꯥꯔꯛꯀꯨꯝꯃꯦꯕ ꯑꯗꯨ ꯆꯤꯌꯔꯕꯨ ꯑ ꯑꯃ ꯕꯨꯛ ꯂꯩꯕꯒꯤ ꯏꯁꯇꯤꯌꯔꯒꯤꯗꯨꯗ ꯑꯗꯨꯝ ꯄꯥꯏꯔꯒ ꯑꯗꯨꯝ ꯈꯣꯡ ꯀꯥꯎꯕ ꯁꯥꯟꯅꯔꯒ ꯑꯗꯨꯝ ꯇꯝꯃꯛꯈ꯭ꯔꯦꯕ ꯑꯗ ꯍꯩꯈ꯭ꯔꯦ ꯏꯕꯤꯅꯥꯎꯄꯥꯗꯨꯁꯨ ꯑꯗꯨꯒ ꯃꯥꯗꯤ ꯑꯉꯥꯡ ꯑꯣꯏꯕꯒꯤ ꯄꯥꯛꯅ ꯐꯨꯗꯦꯕ ꯑꯩꯅꯦꯕ ꯑꯩꯅ ꯑꯉꯥꯡ ꯐꯨꯊꯔꯛꯒ ꯏꯔꯣꯏꯕ ꯆꯠꯂꯦꯅ ꯐꯨꯗꯣꯏꯁꯦ
ꯑꯁ ꯑꯩꯒꯤ ꯏꯔꯥꯏꯕ ꯍꯇꯤꯗ ꯀꯥꯏꯅꯒꯦ ꯎꯝ
ꯀꯥꯔ ꯃꯒꯅꯤꯅꯦ
ꯑꯁ ꯑꯩꯈꯣꯏꯗꯤ ꯏꯔꯣꯏꯕ ꯍꯥꯏꯕꯁꯦ ꯀꯩꯅꯣ ꯈꯇꯪ ꯈ꯭ꯋꯥꯡꯒꯤ ꯈꯡ ꯑꯩꯈꯣꯏ ꯄꯨꯛ ꯐꯥꯎ ꯑꯗꯨꯒꯤ ꯑꯗꯨꯒꯤ ꯆꯥꯡꯅꯤꯅꯦ ꯑꯩꯈꯣꯏꯅ ꯏꯔꯣꯏꯔꯛꯏꯁꯦ
ꯀꯃꯥꯣꯏꯁꯨ ꯏꯔꯣꯏꯕ ꯂꯣꯏ ꯍꯩꯕ ꯑꯗꯨꯒ ꯇꯨꯔꯦꯜꯒꯤ ꯏꯁꯤꯡꯒ ꯆꯥꯎꯔꯛꯄ ꯀꯥꯟꯗꯣ
ꯎꯝ
ꯑꯗꯨ ꯏꯁꯤꯡ ꯆꯥꯎꯔꯛꯄ ꯀꯥꯟꯗꯒ ꯑ ꯑꯃ ꯃꯣꯏꯒꯤ ꯌꯥꯏ ꯊꯥꯕ ꯀꯥꯏꯅꯒ ꯍꯥꯏꯕꯗꯣ ꯍꯣꯡꯒ ꯉꯥꯒ ꯃꯌꯥꯝ ꯊꯟꯗꯔꯛꯄꯗꯣ ꯍꯤꯗꯥꯛꯀ ꯍꯥꯞꯄꯒ ꯑꯗꯨ ꯇꯧꯔꯛꯄꯗ ꯑꯩꯃꯥꯏꯅ ꯉꯥ ꯐꯥꯕꯩ ꯀꯨꯝꯃꯒ ꯑꯃ ꯎ ꯦꯁꯤꯄꯤꯅ ꯀꯣꯊꯣꯛꯈꯤꯕꯒꯤ ꯎ ꯖꯒꯥ ꯑꯃ ꯂꯩꯕꯀꯣ ꯇꯨꯔꯦꯜꯗ ꯌꯥꯝ ꯂꯨꯕ ꯑꯗꯨꯗ ꯈꯨꯃꯥꯏ ꯏꯔꯥꯛ ꯍꯣꯠꯅꯔꯒ ꯑꯁ ꯑꯩꯅ ꯀꯞꯄꯁꯤꯗꯤ ꯀꯪꯐꯥꯥꯟꯗ ꯂꯦꯞꯄꯒ ꯑ ꯌꯥꯝꯃꯔꯦꯗꯤ ꯏꯔꯣꯏꯕꯒ ꯍꯩꯇ꯭ꯔꯦ ꯅꯝꯕꯅ ꯁꯤ ꯑꯉꯥꯡꯁ ꯑꯣꯏ ꯌꯥꯔꯦ ꯑꯃꯨꯛꯀ ꯍꯟꯖꯤꯜꯂ ꯑꯣꯏꯔꯦ ꯑꯗꯨꯝ ꯌꯥꯗꯕꯤ ꯇꯧꯕ
ꯍ
ꯃꯠꯇꯩꯗꯣ
ꯏꯔꯣꯏꯕꯗ ꯌꯥꯝꯅ ꯂꯨ ꯅꯪ ꯇꯝ ꯇꯝꯕꯁꯨ ꯈꯪꯒꯗꯕ ꯃꯥꯟꯅꯅꯤꯅꯤꯂꯏ ꯌꯥꯝ ꯂꯥꯏꯕ꯭ꯔꯅꯤ ꯏꯔꯣꯏꯕ
ꯂꯥꯏꯕꯅꯦ ꯍꯩꯇꯕ ꯃꯤꯗꯤ ꯁꯨꯡꯍꯩ ꯍꯩꯇꯕꯗꯤ ꯂꯨꯕꯅꯦꯕ
ꯑ ꯂꯣꯏꯗ ꯑꯩꯅꯤ ꯑꯁꯦꯡꯕ ꯑꯩꯗꯤ ꯈꯕꯥ ꯌꯥꯎꯔꯤꯗꯤꯦ ꯑꯩꯗꯤ ꯇꯥꯕ꯭ꯔꯥ
ꯍꯥꯥ ꯇꯥꯏ
ꯑꯩꯗꯤ ꯈꯕꯥꯛ ꯌꯧꯔꯗꯤ ꯑꯗꯨꯝ ꯆꯥꯛ ꯏꯁꯤꯡ ꯊꯥꯛꯈ꯭ꯔꯅꯤ ꯐꯖꯅ
ꯎꯝ ꯑꯗꯨꯀꯣ ꯑ ꯏ ꯇꯨꯔꯦꯜꯗꯒꯨꯝꯃꯒꯅꯦ ꯈꯪꯕ꯭ꯔꯥ ꯊꯑꯣꯣꯏꯒꯤꯅꯦ ꯁꯣꯔ ꯍꯣꯟꯕ ꯋꯥꯍꯟꯗꯕ ꯑꯃ ꯉꯥꯛꯄꯣꯛ ꯉꯥꯄꯣꯛ ꯏꯁꯤꯡꯗ ꯂꯨꯞꯄꯗꯣ ꯑꯗꯨ ꯂꯨꯞꯈ꯭ꯔꯗꯤ ꯁꯣꯔ ꯍꯣꯟꯕ ꯋꯥꯏꯗꯅ ꯑꯗꯨꯗ ꯌꯥꯝ ꯍꯕ ꯑꯗꯨ ꯨꯏꯌꯦ ꯊꯗꯨ ꯇꯧꯕ ꯑꯗꯨꯝ ꯁꯥꯟꯅꯗꯣꯏꯅ ꯑꯩꯈꯣꯏ ꯃꯦꯝ ꯂꯩꯀꯥꯏꯒꯤ ꯏꯆꯟꯟꯅꯨꯄꯤꯁꯤꯡꯅꯦ ꯏꯃꯥꯅꯦꯕꯤꯈꯣꯏꯒ
ꯑꯗꯨ ꯁꯣꯔ ꯍ ꯁꯣꯔ ꯂꯧꯕ꯭ꯔꯅꯤ ꯏꯁꯤꯡ ꯃꯈꯥꯗ ꯂꯧꯕ ꯀꯥꯟꯗ ꯂꯧꯗꯤꯀꯣ
ꯅꯧꯗ
ꯑꯗꯨꯗꯤ ꯅꯣꯏ ꯅꯣꯏ ꯂꯩꯀꯥꯏꯒꯤ ꯑꯉꯥꯡ ꯃꯆꯥꯁꯤꯡ ꯁꯥꯔꯚꯤꯁꯁꯨ ꯐꯖꯅ ꯂꯩꯔꯝꯗꯧ ꯃꯥꯜꯂꯦ ꯏꯔꯣꯏꯕ
ꯍꯗ ꯀꯦꯔꯣ
ꯌꯦꯕ
ꯍꯌꯦꯡꯗꯔ ꯀꯦꯔꯣ
ꯑꯦꯗ ꯁꯥ ꯀꯧꯔꯦ ꯃꯅꯦ ꯑꯦ ꯍꯌꯦꯡ ꯅꯠꯇꯦ ꯍꯌꯦꯡꯗꯨ ꯌꯧꯔꯦ ꯀꯩꯅꯣ
ꯑꯁ ꯍꯌꯦꯡꯗꯣ ꯌꯧꯔꯦꯀꯣ ꯌꯦꯡꯗ ꯌꯧꯔ ꯂꯩꯔ
ꯑꯗꯨꯗꯤ ꯉꯁꯤ ꯑꯌꯨꯛꯁꯤ ꯄꯨꯡ ꯑꯩ